ꯎꯝ ꯉꯅꯨꯡꯉꯥꯏꯔꯕꯣ
ꯍꯔ ꯌꯦ
ꯌꯥꯝ ꯋꯥꯔꯤ ꯀꯥꯏꯅ ꯋꯥꯔꯝꯃꯅꯤ ꯍꯣꯏ
ꯑꯔꯤꯦ ꯆꯥꯛ ꯊꯣꯡꯕ ꯆꯠꯈꯤꯕꯗꯨꯗꯒꯤ ꯑ ꯍꯧꯗ꯭ꯔꯦꯅꯦ
ꯌꯥꯏ ꯀꯩꯁꯨ ꯀꯥꯏꯗꯦ
ꯑꯗꯨꯠꯇꯦ ꯆꯥꯛ ꯊꯣꯡꯕꯗꯣ ꯂꯣꯏꯔꯒ ꯍꯥꯏꯔꯛꯀꯦ ꯍꯥꯏꯕꯗꯨꯗ ꯑꯩꯗꯤ ꯆꯥꯛ ꯊꯣꯡꯕꯗ ꯂꯣꯏꯗ꯭ꯔꯤꯕ꯭ꯔꯥ ꯈꯜꯂꯣꯏꯔꯦ
ꯎꯝ ꯎꯝ ꯑꯩꯗꯣ ꯑꯩꯈꯣꯏꯗꯣ ꯆꯥꯛ ꯆꯥꯕ ꯂꯣꯏꯔꯒ ꯍꯤꯟꯖꯥꯡ ꯉꯥ ꯑꯃꯨꯛ ꯊꯣꯡꯒꯠꯄ ꯑꯩꯗꯣ ꯑꯩꯈꯣꯏ ꯑꯩꯈꯣꯏ ꯃ ꯃꯥꯅ ꯄꯨꯔꯛꯄꯒꯤ
ꯑꯣ
ꯎꯝ ꯆꯥꯛ ꯆꯥꯕ ꯂꯣꯏ ꯑꯃꯨꯛ ꯊꯣꯡꯕ ꯁꯦꯝꯁꯨ ꯁꯦꯝꯃꯤꯅꯤꯅꯦ ꯍꯥꯏꯅ
ꯁꯦꯝꯕ ꯏꯕ꯭ꯔꯥ
ꯎꯝ ꯍꯥꯏꯌꯦ
ꯑ ꯌꯥꯝ
ꯉꯥꯗꯨꯁꯨ ꯑꯃꯨꯛꯀ ꯃꯔꯤ ꯑꯣꯏꯕ
ꯀꯩꯅꯣ ꯀꯩꯅꯣ ꯇꯨꯔꯦꯜꯗꯒꯤ ꯐꯥꯏꯔꯣ ꯍꯧꯖꯤꯛꯀꯤ ꯄꯨꯈ꯭ꯔꯤ ꯄꯨꯈ꯭ꯔꯤꯒꯨꯝꯕꯗ ꯐꯥꯕ꯭ꯔꯥ ꯅꯠꯇ꯭ꯔꯒ ꯑꯥ ꯇꯝꯄꯥꯛꯇꯒꯤ ꯄꯨꯔꯛꯑꯔꯣ
ꯑ ꯂꯥꯎꯕ ꯃꯥꯜꯂꯦꯗ ꯑꯗꯣ ꯐ꯭ꯔꯦꯁꯇꯤ ꯑꯣꯏ
ꯔꯁ ꯑꯣꯏ
ꯑꯁꯤ ꯑꯩꯈꯣꯏꯔꯣꯝꯗ ꯂꯩꯕ ꯗꯥꯝꯗꯣ
ꯎꯝ
ꯑꯗꯨꯗꯒꯤ ꯑꯣꯏꯕ ꯃꯥꯜꯂꯦ
ꯃꯅꯝ ꯑꯃ ꯇꯧꯕ꯭ꯔꯥ ꯍꯧꯖꯤꯛ ꯑꯩꯈꯣꯏꯒꯤ ꯇꯨꯔꯦꯜꯗꯗꯤ ꯍꯥꯏꯕꯗꯤ ꯉꯥ ꯐꯥꯕꯕꯁꯤꯦ ꯉꯥꯒꯤ ꯃꯅꯝ ꯑꯃ ꯂꯩꯕꯅꯦꯕ ꯅꯝꯊꯤꯕ ꯅꯠꯇꯕ ꯍꯥꯏꯕꯗꯤ ꯉꯥꯒꯤ ꯑꯃ ꯑꯩꯈꯣꯏꯔꯣꯝꯒꯤ ꯉꯥ ꯄꯀꯣ
ꯎꯝ
ꯉꯥꯗꯣ ꯇꯣꯉꯥꯟꯕ ꯃꯅꯝ ꯑꯃ ꯆꯦꯜꯂꯑꯦꯕ ꯉꯥꯍꯤꯡ ꯉꯥꯍꯤꯡꯗꯣ ꯅꯝꯗꯦꯕꯀꯣ ꯍꯥꯏꯕꯗꯤ ꯀꯔꯤꯅꯣ ꯈꯪꯗꯦꯅꯤ ꯍꯥꯏꯔꯗꯤ ꯑꯉꯥ ꯑꯆꯧꯕꯒ ꯂꯩꯇꯦꯕ ꯑꯩꯈꯣꯏꯔꯣꯝꯗꯗꯤ ꯃꯆꯥ ꯃꯆꯥꯗꯨ ꯉ ꯆꯇꯅꯦꯕ
ꯗꯤ ꯉꯥꯒꯤ ꯃꯅꯝ ꯃꯥꯅ ꯇꯦꯟꯕꯗꯣ ꯉꯥꯍꯤꯡꯗꯣ ꯑꯗꯨꯗꯣ ꯇꯜꯂꯦꯀꯣ
ꯎꯝ ꯑꯗꯨꯝ ꯑꯗꯨꯅ ꯑꯗꯨꯕꯨ ꯍꯥꯎꯍꯜꯂꯤꯗ ꯉꯥꯁꯤꯗꯤ ꯑꯗꯨ ꯇꯟꯕꯗꯤ ꯇꯜꯗꯦ ꯍꯋꯥꯣꯏ ꯌꯥꯝ ꯀꯥ ꯍꯦꯅ ꯅꯃꯗ ꯇꯜꯂꯦꯗꯅꯀꯣ ꯑꯗꯨ ꯑꯣꯏꯔꯒꯁꯨ ꯉꯥꯅꯦ ꯍꯥꯏꯕꯗꯣ ꯑꯗꯨꯅ ꯈꯪꯉꯤꯅꯦꯕꯀꯣ ꯑꯗꯨꯅ ꯍꯥꯎꯍꯟꯜꯂꯤꯅꯦꯕ
ꯎꯝ
ꯈꯔ ꯅꯝꯕꯨꯗꯨꯗꯤ ꯀꯩꯁꯨ ꯀꯥꯏꯗꯦꯗ ꯃꯣꯔꯣꯏꯒꯨꯝꯕ ꯐ ꯐꯖꯅ ꯊꯛꯆꯤꯜꯂꯒ
ꯑꯗꯨꯅꯦ ꯉꯥꯗꯗꯤ ꯉꯥꯗꯗꯤ ꯐꯗꯤꯒꯣꯝꯒꯨꯝꯕ ꯁꯥꯃꯔꯣꯏꯒꯨꯝꯕꯗꯣ ꯑꯗꯨꯝ ꯄꯛꯄꯅꯦꯕ ꯈꯥꯃꯦꯟꯒꯨꯝꯕ ꯊꯝꯃꯒ ꯊꯣꯡꯕꯗꯣ
ꯑꯥ ꯆꯥꯛ ꯌꯦꯟꯁꯥꯡ ꯌꯦꯟꯁꯥꯡꯗꯤ ꯁꯟ ꯀꯩꯅꯣ ꯁꯥꯒꯨꯝꯕ ꯊꯣꯡꯕ ꯐꯖꯅ ꯍꯩꯕ꯭ꯔꯣ ꯍꯥꯏꯕꯗꯤ ꯍꯩꯔꯣ ꯍꯥꯏꯗꯤ ꯑꯇꯣꯞꯄ ꯌꯥꯝ ꯁꯦꯝꯕ ꯃꯔꯨ ꯃꯔꯥꯡ ꯌꯥꯝ ꯊꯛꯀꯗꯕ ꯌꯥꯝ ꯅꯦꯝ ꯂꯩꯗꯅ
ꯑ ꯁꯤꯦꯃꯤꯕꯅꯤꯋꯦ ꯑꯗꯨꯒꯨꯝꯕꯗꯤ ꯊꯣꯡꯗ꯭ꯔꯤ ꯂꯩꯇꯕꯅꯤꯅ
ꯑꯣ ꯍꯩꯔꯝꯧꯗꯧ ꯃꯥꯟꯕ
ꯑꯣ ꯁꯥꯅꯦ ꯌꯦꯟ ꯁꯅꯦ ꯉꯥꯅꯦ ꯑꯗꯨꯒ ꯁꯟꯁꯥꯁꯨ ꯊꯣꯡꯈ꯭ꯔꯦ
ꯑ
ꯑꯗꯨꯒ ꯉꯥꯅꯨ
ꯍꯣꯏꯗ ꯅꯨꯄꯤ ꯑꯣꯏꯕꯅꯤꯅ ꯑꯗꯨꯝ ꯊꯣꯡꯉꯝꯕꯅꯤꯗ ꯐꯖꯅ ꯍꯩꯁꯨ ꯍꯩꯕꯅꯦꯕ
ꯌꯦꯟꯖꯥꯡ ꯊꯣꯡꯕꯁꯤ ꯄꯦꯟꯖꯔꯤꯗꯤ ꯑꯩꯗꯤ ꯅꯨꯄꯤꯒ ꯑꯣꯟꯖꯅꯤꯡꯉꯤꯗ ꯑꯦ ꯅꯨꯄꯤ ꯍꯥꯏꯕ ꯅꯨꯄꯥ
ꯅꯨꯀꯥꯒ ꯑꯣꯟꯅꯤꯡꯉꯦꯕ ꯑꯦ ꯅꯣꯏꯅ ꯌꯥꯝ ꯍꯩ ꯍꯥꯏꯅ ꯃꯤꯅ ꯊꯥꯒꯠꯆꯔꯤꯁꯤꯕꯨ ꯅꯨꯄꯤꯁꯤꯡꯕꯨ ꯅꯣꯏ ꯂꯩꯇ꯭ꯔꯗꯤ ꯑꯩꯁ ꯅꯨꯄꯥꯁꯤꯡꯗꯤ ꯅꯨꯄꯤ ꯂꯩꯇ꯭ꯔꯗꯤ ꯅꯨꯄꯥꯁꯤꯡꯗꯤ ꯁꯤꯡꯃꯒ ꯉꯝꯃꯔꯣꯏꯗ
ꯂꯅꯖꯥꯡ ꯊ ꯍꯣꯡꯕ ꯋꯥꯔ ꯅ ꯌꯨꯝꯒꯤ ꯊꯕꯛ ꯇꯧꯕꯗ ꯋꯥꯔꯦ ꯅꯨꯄꯥꯒ ꯑꯣꯟꯖꯟꯅꯤꯡꯈ꯭ꯔꯦ
ꯅꯨꯄꯥꯁꯤꯦ ꯋꯥꯕꯅꯦꯗ
ꯍꯣꯏ ꯑꯗꯨ ꯌꯨꯝꯒꯤ ꯊꯕꯛꯁꯤꯁꯨ ꯄꯣꯊꯥꯕ ꯐꯪꯗꯕꯅꯦ ꯑꯗꯣ ꯅꯨꯄꯥꯗꯤꯀꯣ ꯎꯝ ꯋꯥꯏꯑꯦ ꯑꯗꯨ ꯑꯣꯏꯔꯁꯨ
ꯅꯦꯕꯀꯣ
ꯎꯝ
ꯑꯅꯤꯃ ꯃꯁꯨ ꯌꯦꯟ
ꯀꯣ ꯄꯣꯊꯥꯕꯁꯨꯐꯪ ꯐꯪꯗꯕꯅꯤ
ꯎꯝ ꯍꯥꯏꯕꯗꯤ ꯅꯪꯗꯤ ꯑꯅꯤ ꯁꯨꯔꯦꯗꯅꯀꯣ ꯌꯨꯝꯗꯁꯨ ꯑꯣꯏꯔꯦ ꯑꯗꯨꯒ ꯅꯕꯨꯣꯛꯈꯣꯏꯒꯤꯁꯨ
ꯇꯧꯔꯦꯗꯅ ꯑꯗꯨꯒꯤꯁꯨ ꯑꯣꯏꯔꯝꯃꯅꯤꯗ ꯍꯥꯏꯕꯗꯤ ꯑꯅꯤꯃꯛꯅ ꯑꯅꯤꯃꯛꯅ ꯒ꯭ꯌꯥꯟ ꯇꯥꯅꯕꯗꯤ ꯅꯨꯡꯉꯥꯏꯕꯅꯦ ꯍꯥꯏꯔꯗꯤ ꯅꯨꯄꯥꯅꯁꯨ ꯊꯕꯛ ꯋꯥꯅ ꯁꯨꯔꯒ ꯍꯜꯂꯛꯑꯦ ꯑꯗꯣ ꯑꯩꯅ ꯈꯛꯅ ꯊꯕꯛ ꯇꯧꯕꯅꯦ ꯍꯥꯏꯅ ꯈꯟꯗꯕꯤꯗ ꯌꯨꯝꯗꯁꯨ ꯃꯥꯅ ꯅꯨꯄꯤꯅꯁꯨ ꯊꯕꯛ ꯈꯛꯆꯟ ꯇꯧꯔꯝꯃꯦꯗꯅ ꯆꯥꯛ ꯌꯦꯟꯁꯥꯡꯒꯨꯝꯕ ꯊꯣꯡꯉꯝꯃꯤꯗꯣ ꯑꯩꯁ ꯋꯥꯅ ꯍꯜꯂꯛꯄꯗꯨ ꯅꯨꯡꯉꯥꯏꯅ ꯆꯥꯔꯦ ꯑꯗꯨꯅ
ꯎꯝ
ꯑꯗꯨꯒꯨꯝꯕ ꯈꯪꯉꯗꯤ ꯏꯃꯨꯡꯗ ꯌꯥꯝ ꯅꯨꯡꯉꯥꯏꯕꯅꯦꯗ ꯍꯥꯏꯕꯗꯤ ꯌꯥꯝ ꯋꯥꯅ ꯍꯜꯂꯛꯑꯒ ꯆꯥꯛꯀꯨꯝꯕ ꯊꯣꯡꯒꯗꯕꯗꯣ ꯍꯥꯏꯕꯗꯤ ꯃꯥꯒꯤ ꯅꯨꯄꯤ ꯂꯩꯔꯝꯕꯒꯤ ꯆꯥꯛꯇꯣ ꯌꯥꯝ ꯍꯥꯎꯅ ꯌꯥꯝ ꯐꯖꯅ ꯊꯣꯡꯕꯤꯔꯝꯃꯦ ꯑꯗꯨ ꯑꯦꯄ꯭ꯔꯤꯁꯦꯠ ꯇꯧꯒꯗꯕꯅꯦ ꯑꯗ
ꯎ ꯑ ꯗꯣꯟ ꯄꯤꯁ ꯌꯥ ꯏ ꯑꯩ ꯑꯩꯗꯤ ꯅꯨꯄꯥ ꯑꯣꯜꯂꯒ ꯅꯨꯄꯤꯒ ꯊꯤꯖꯅꯤꯡꯈ꯭ꯔꯦ ꯑꯩꯗꯤ
ꯅꯠꯇ꯭ꯔꯒ ꯑꯩꯗꯤ ꯅꯨꯄꯤ ꯑꯣꯣꯜꯂꯒꯦ
ꯑꯩ ꯑꯣꯜꯂꯒ ꯑꯩ ꯄꯣ ꯂꯧꯕꯤꯔꯣ ꯅꯠꯇ꯭ꯔꯒ
ꯎꯝ ꯅꯪ ꯂꯧꯔꯗꯤ ꯑꯩꯈꯣꯏ ꯌꯨꯝꯗ ꯂꯩꯗꯣꯏꯅꯤꯅꯦ
ꯏꯁ ꯑꯩꯈꯣꯏ ꯌꯣꯟꯗꯕꯤꯔꯣꯏꯅꯦ ꯎꯝ ꯈꯟꯕꯨ ꯈꯜꯂꯦꯗ ꯅꯪ ꯅꯨꯄꯥꯒ ꯑꯣꯅꯤꯡꯉꯤ
ꯑꯦꯅꯦꯉꯥꯛ ꯅꯨꯡꯉꯥꯏꯇꯕꯣ
ꯅꯕ ꯅꯨꯡꯉꯥꯏꯇꯕ꯭ꯔꯥ ꯀꯩꯅꯣ
ꯉꯁꯥꯏꯗꯣ ꯈꯔ ꯁꯦꯡꯗꯕ ꯃꯌꯦꯛ ꯁꯦꯡꯗꯕ ꯑꯗꯨꯏ
ꯑꯣ ꯍꯧꯖꯤꯛꯇꯤ ꯌꯥꯔꯕ
ꯎꯝ ꯌꯥꯔꯦ
ꯈꯔ ꯅꯨꯡꯉꯥꯏꯇꯦ ꯍꯥꯏꯕꯒꯨꯝ ꯇꯧꯕ ꯅꯤꯡꯉꯁꯩ
ꯂꯣꯛ ꯂꯣꯛ
ꯍꯥꯥ
ꯂꯣꯛꯇꯨꯗꯤ ꯀꯃꯥꯏ ꯇꯧꯔꯒꯦ ꯈꯔ ꯐꯔꯕꯣ ꯅꯠꯇ꯭ꯔꯒ ꯍꯦꯟꯖꯤꯜꯂꯕꯣ
ꯑꯗꯨꯝ ꯆꯞ ꯃꯥꯟꯅꯩ ꯑꯗ
ꯆꯃ ꯂꯩꯌꯦ
ꯎꯝ
ꯅꯥꯔꯀꯥꯟꯗ ꯍꯤꯗꯥꯛ ꯍꯥꯟꯅ ꯆꯥꯍꯧꯕꯗꯣꯒꯨꯝꯕꯗ꯭ꯔꯣ ꯅꯪꯁꯦ ꯅꯠꯇ꯭ꯔꯒ ꯅꯥꯔꯦ ꯍꯥꯏꯅ ꯈꯪꯉꯀꯥꯟꯗ ꯆꯥꯕꯗꯨꯣ ꯑꯣꯏꯕ꯭ꯔꯣ ꯍꯥꯏꯕꯗꯤ ꯅꯥꯗ꯭ꯔꯤꯉꯩꯗ ꯍꯥꯟꯅ ꯆꯥꯍꯧꯔꯒꯦꯗꯧꯕ ꯈꯔ ꯇꯧꯔ ꯇꯧꯕ ꯍꯧꯔꯀꯥꯟꯗꯀꯣ
ꯎꯝ ꯎꯝ ꯑꯗꯨꯗꯤ ꯑꯩꯗꯤ ꯅꯥꯔꯦ ꯍꯥꯏꯕ ꯒꯙꯤ ꯆꯥꯕ
ꯑꯣ ꯆꯞ ꯃꯥꯟꯅꯩꯅꯦ ꯑꯩꯁꯦ ꯍꯤꯗꯥꯛ ꯆꯥꯅꯤꯡꯗꯦꯕ ꯑꯩꯁꯦ
ꯎꯝ
ꯑꯌꯥꯝꯕ ꯃꯇꯝꯗ ꯍꯤꯗꯥꯛꯁꯨ ꯆꯥꯅꯤꯡꯗꯦꯕ ꯑꯗꯨꯝ ꯃꯁꯥꯅ ꯐꯖꯕ ꯐꯕ ꯉꯝꯒꯗꯕ ꯑꯣꯏꯔꯗꯤ ꯆꯥꯗꯦꯕ
ꯎꯝ
ꯈꯔ ꯁꯤꯏꯔꯤꯌꯁ ꯑꯣꯏꯔ ꯀꯥꯟꯗꯅꯦ
ꯑꯗꯨꯅꯦ ꯈꯔ ꯈꯔ ꯅꯥꯔꯒ ꯂꯩꯕꯗꯣ ꯗꯨꯀꯥꯟꯗꯗꯤ ꯆꯥꯗꯦꯕ ꯑꯗꯨꯝ ꯌꯥꯝ ꯁꯤꯏꯔꯤꯌꯁ ꯑꯣꯏꯔꯒ ꯈꯥꯡꯕ ꯉꯝꯂꯛꯇꯕꯗꯣ ꯗꯨꯀꯥꯟꯗꯒꯤꯩ ꯑꯃꯨꯛ ꯆꯥꯕ
ꯎꯝ ꯎꯝ ꯆꯨꯝꯃꯦꯅꯦ ꯑꯩꯁꯦ ꯌꯥꯝ ꯅꯥꯒꯟꯗꯦꯕꯀꯣ ꯑꯗꯨꯒꯤ ꯄꯥꯈꯠꯂꯤꯅꯤꯕ ꯑꯩꯁꯦ ꯍꯥꯏꯕꯗꯨꯅꯤ ꯅꯥꯒꯟꯟꯅꯗꯕ ꯃꯤꯁꯤꯡꯁꯦ ꯅꯥꯔꯀꯥꯟꯗ ꯌꯥꯝ ꯁꯤꯏꯔꯤꯌꯁ ꯑꯣꯏꯌꯦ ꯍꯥꯏꯕꯒ
ꯑ
ꯑꯩꯁꯦ ꯑꯗꯨꯝ ꯅꯥꯗꯕꯩ ꯄ ꯈꯜꯂꯒꯂꯏꯅꯦ
ꯎꯝ
ꯄꯥꯈꯠꯄꯗꯨ ꯐꯥꯈꯠꯇꯦ ꯇ ꯍꯥꯏꯕꯗꯤ ꯀꯩꯗꯧꯉꯩ ꯅꯥꯗ ꯈꯪꯗꯕꯅꯣ ꯍꯥꯏꯔꯗꯤ ꯅꯥꯕ ꯍꯥꯏꯕꯁꯤ ꯑꯩꯉꯣꯟꯗ ꯊꯣꯛꯇꯦꯕ
ꯎꯝ
ꯍꯛꯆꯥꯡ ꯍꯛꯆꯥꯡꯁꯦ ꯁꯦꯡꯕꯩꯔꯣ ꯏꯃ꯭ꯌꯨꯟ ꯁꯤꯁꯇꯦꯝ ꯀꯟꯕꯩꯔꯗꯤ ꯈꯪꯗ꯭ꯔꯦ
ꯍ ꯑꯩꯁꯤꯁꯨ ꯑꯉꯥꯡ ꯑꯣꯏꯔꯤꯀꯥꯟꯗꯗꯤ ꯅꯥꯒꯟꯕꯅꯦꯕ ꯑꯗꯣ ꯍꯧꯖꯤꯛ ꯇꯤ ꯑꯗꯨꯝ ꯆꯥꯎꯔꯛꯑꯕꯅꯤꯅ ꯄꯥꯛꯅ ꯑꯩ ꯅꯥꯗ꯭ꯔꯦꯗ ꯍꯧꯖꯤꯛꯀꯥꯟꯗꯤ ꯑꯉꯥꯡ ꯑꯣꯏꯔꯤ ꯀꯟꯗꯗꯤ ꯌꯥꯝ ꯅꯥꯒꯟꯕꯅꯦ ꯑꯩꯁꯦ ꯍꯤꯗꯥꯛ ꯑ ꯍꯤꯗꯥꯛꯇꯣ ꯍꯤꯗꯥꯛ ꯀꯥꯞꯅꯤꯡꯉꯥꯏ ꯇꯧꯕꯩ ꯑꯩꯅ ꯀꯤꯃꯟꯕꯒꯤ ꯆꯦꯟꯕꯗꯣ ꯑꯉꯥꯡ ꯑꯣꯏꯔꯤꯀꯥꯟꯗ
ꯑꯩ ꯈꯨꯠꯇ ꯍꯤꯗꯥꯛ ꯀꯥꯞꯅꯉꯥꯏ ꯇꯧꯕꯤꯕꯗꯣ
ꯎꯝ
ꯑꯩ ꯈꯨꯠꯇ ꯍꯤꯗꯥꯛ ꯀꯥꯞꯄꯤꯔꯒ ꯍꯧꯖꯤꯛꯀꯤ ꯑꯩꯅ ꯂꯦꯡꯕꯩꯀꯣ ꯍꯧꯖꯤꯛꯀꯤꯅꯤꯗꯥꯜꯗꯣ ꯂꯣꯏ ꯁꯣꯏꯕꯒꯤ ꯃꯔꯤ ꯃꯉꯥꯔꯒꯨꯝꯕ ꯀꯥꯞꯄ ꯌꯥꯎꯔꯕꯅꯤ
ꯎꯝ
ꯑꯗꯨ ꯃꯇꯝꯗ ꯌꯥꯝ ꯤꯕꯒꯤꯀꯣ ꯍꯧꯖꯤꯛꯀꯤ ꯁꯦꯔꯦꯟꯁꯇꯣ ꯈꯣꯏꯔꯒ ꯂꯩꯔꯕꯅꯦꯕ
ꯎꯝ
ꯑꯗꯨꯒꯤ ꯃꯔꯤ ꯃꯉꯥꯔ ꯀꯥꯞꯄ ꯌꯥꯎꯔꯅꯤ ꯁꯟꯁꯀ
ꯍꯤꯗꯥꯛ ꯀꯥꯞꯄꯁꯦ ꯐꯖꯅ ꯍꯩꯇꯕ ꯃꯤꯁꯨ ꯂꯩꯕ ꯃꯥꯜꯂꯦꯀꯣ
ꯎꯝ ꯍꯥꯏꯕꯗꯤ ꯑꯅꯧꯕꯁꯤꯡꯁꯦ ꯍꯥꯏꯕꯗꯤ ꯈꯨꯠ ꯏꯪꯕ ꯍꯥꯏꯕ ꯑꯃ ꯂꯩꯗꯅ ꯍꯥꯏꯕꯗꯤ ꯊꯤꯟꯖꯤꯜꯂꯒ ꯅꯥꯗꯕꯁꯨ ꯐꯥꯎꯗꯕ ꯑꯃ ꯂꯩꯗꯅ
ꯎꯝ ꯑꯩ ꯈꯔ ꯈꯔ ꯄꯤꯛꯂꯤ ꯀꯥꯟꯗ ꯅꯕꯒꯤ ꯀꯩꯅꯣ ꯍꯤꯗꯥꯛ ꯀꯥꯞꯄ ꯆꯥꯠꯄ ꯑꯗꯨꯏ ꯃꯥꯗ ꯐꯖꯅ ꯍꯩꯇꯕꯩ ꯃꯥꯜꯂꯦ ꯑꯗꯨꯅꯨꯡ ꯈꯨꯠ ꯍ ꯅꯔ ꯀꯥꯄ ꯋꯥꯅꯤꯗ ꯈꯨꯗꯨꯣ ꯑꯗꯣ ꯑꯃꯗ ꯑꯅꯤ ꯀꯛꯄ ꯑꯃꯗ ꯑꯃ ꯀꯞꯄ ꯍꯥꯏꯗꯤ ꯃꯣꯏꯅ ꯊꯤꯟꯕꯗꯣ ꯁꯣꯏꯕꯗ ꯏ ꯊꯣꯛꯏꯗꯅ ꯑꯗꯨꯒꯤ ꯑꯃꯨꯛꯀ ꯂꯧꯊꯣꯛꯑꯒ ꯀꯞꯄ ꯂꯥꯎꯊꯣꯛꯑꯒ ꯀꯞꯄ ꯑꯁ ꯑꯩꯗꯤ ꯁꯥꯎꯅꯤꯡꯕꯗꯣ ꯅꯥꯁꯨ ꯅꯥꯕ ꯏꯁꯨ ꯊꯣꯛꯍꯟꯕ ꯑꯁ
ꯑꯣ
ꯇꯜꯂꯤ ꯑꯗꯨ ꯅꯨꯃꯤꯠꯇꯣ ꯑꯩ ꯑꯃꯨꯛ ꯂꯥꯛꯅꯤꯡꯗꯦ
ꯁ ꯁ
ꯑꯏꯅ ꯀꯄꯗꯨꯒꯃꯒ ꯑꯣꯒꯤ ꯍꯧꯖꯤꯛ ꯑꯩꯁꯦ ꯑꯗꯨꯝ ꯀꯤꯌꯦ ꯍꯥꯏꯗꯤ
ꯏꯅ ꯆꯤꯟꯕꯤꯔꯣ
ꯑꯩ ꯀꯞꯈ꯭ꯔꯅꯤ ꯑꯩꯏꯗꯤ ꯀꯌꯦꯕꯥ
ꯌꯥꯝ ꯀꯞꯀꯟꯕ꯭ꯔꯥꯅ ꯅꯪꯁꯦ
ꯑꯩ ꯍꯥꯏꯔꯨꯔꯅꯨ ꯍꯥꯏꯔꯨꯅꯅꯨ ꯑꯩ ꯃꯤꯠꯀꯤ ꯄꯤꯁꯦ ꯑꯁ ꯀꯔꯤ ꯍꯥꯏꯁꯤꯔꯥ ꯌꯥꯝ ꯅꯥꯥꯎꯕꯅꯦꯕ ꯋꯥ ꯈꯖꯤꯛꯇꯪ ꯅꯨꯡꯉꯥꯏꯇꯕ ꯑꯣꯏꯔꯗꯤ ꯑꯗꯨꯝ ꯀꯞꯈ꯭ꯔꯅꯦꯕ
ꯑ
ꯐꯤꯂꯝ ꯌꯦꯡꯕꯗꯁꯨ ꯑꯩ ꯑꯗꯨꯝ ꯀꯥꯞꯄ ꯅꯨꯡꯁꯤꯔꯗꯤ
ꯄꯤꯁꯤ ꯔꯦꯗꯤꯗ ꯂꯩꯕꯅꯦꯕ ꯀꯣꯔꯅꯔꯗ ꯉꯥꯏꯔꯒ ꯀꯩꯗꯧꯉꯩ ꯇꯥꯔꯁꯤ ꯆꯒꯦ ꯇꯧꯔꯒ
ꯗꯣꯅꯦ ꯄꯅꯤꯕꯅꯥ
ꯑꯗꯨꯗꯤ ꯅꯨꯡꯇꯤꯒꯤ ꯊꯋꯥꯏ ꯅꯨꯡꯉꯥꯏꯍꯟꯕ ꯇꯥꯔꯦꯅꯦ
ꯎꯝ ꯑꯗꯨ ꯇꯥꯔꯦ
ꯁꯦ
ꯑꯩꯅ ꯅꯨꯡꯉꯥꯏꯍꯟꯕꯤꯔꯣ ꯑ
ꯅꯪꯒꯤꯅꯦ ꯇꯅꯤ ꯂꯑꯣ
ꯑ
ꯌꯥꯏ ꯌꯥꯏ
ꯑ
ꯃꯦꯗꯤ ꯊ ꯆꯤꯟꯃꯟꯕꯒꯤꯀꯣ ꯅꯨꯡꯊꯤꯜꯒꯁꯦ ꯐꯖꯅ ꯄꯥꯎ ꯐꯥꯎꯕꯤꯕ ꯉꯝꯗꯦꯗꯣ
ꯑ ꯄꯥꯂꯇꯦ ꯑꯩ ꯊꯕꯛ ꯆꯠꯄꯦ
ꯐꯩꯌꯦ ꯐꯩꯌꯦ ꯅꯪ ꯅꯪ ꯊꯕꯒ ꯇꯣ ꯀ꯭ꯔꯤ ꯀ꯭ꯔꯤ ꯇꯕ꯭ꯔꯣ ꯃꯗꯨꯕꯣ
ꯝ ꯇꯧꯗ꯭ꯔꯁꯨ ꯍꯥꯏꯕꯗꯤ ꯊꯕꯛ ꯃꯅꯨꯡ ꯂꯩꯕꯅꯤꯅ ꯐꯣꯟꯒꯨꯝꯕ ꯄꯥꯏꯕꯗ ꯃꯔꯛ ꯃꯔ ꯁꯪꯗꯦꯗ
ꯍꯣꯏ ꯃꯦꯁꯦꯁ ꯀꯨꯝꯕꯗꯤ ꯃꯦꯁꯦꯁ ꯀꯨꯝꯕꯗꯤ ꯑꯗꯨꯝ ꯊꯥꯅꯕ ꯌꯥꯏꯑꯕꯀꯣ ꯑꯗꯨꯝ ꯀꯩꯅꯣ ꯑꯦꯛꯆꯦꯟꯖ ꯇꯧꯅꯕ ꯉꯝꯃꯦꯕ ꯑꯗꯨ ꯅꯠꯇꯕ ꯐꯣꯟ ꯀꯣꯜꯒꯨꯝꯕ ꯇꯧꯕꯗꯣ ꯅꯨꯡꯉꯥꯏꯇꯕ
ꯎꯝ
ꯍꯥꯏꯕꯗꯤ ꯀꯝꯄꯅꯤꯒꯤꯗ ꯀꯝꯄꯅꯤꯒꯤꯗꯤ ꯔꯨꯜꯁꯇꯅꯗꯤ ꯌꯥꯗꯕꯅꯦꯕ ꯑꯗꯨ ꯑꯣꯏꯔꯁꯨ ꯑꯗꯨꯝ ꯄꯥꯏꯗꯦ ꯄꯥꯏꯌꯦꯕ ꯐꯣꯟ ꯐꯗ ꯑꯗꯁꯨ ꯌꯥꯔꯣꯏ ꯗꯔꯀꯥꯔ ꯑꯣꯏꯕ ꯃꯇꯝꯗ ꯍꯥꯏꯕꯖꯤꯛ ꯇꯝꯕ ꯉꯝꯗꯗꯅ ꯐꯣꯟ ꯄꯥꯏꯕ ꯌꯥꯗꯗꯅ ꯂꯣꯏ ꯁꯩꯖꯤꯟ ꯊꯝꯖꯤꯜꯂꯗꯤ ꯀꯥꯏꯗꯒꯤ ꯏꯃꯨꯡꯗ ꯈꯔ ꯀꯩꯀꯅꯣ ꯊꯣꯛꯑꯦ ꯍꯥꯏꯅ ꯐꯣꯟ ꯇꯧꯔꯛꯑꯁꯨ ꯇꯥꯍꯧꯗ꯭ꯔꯗꯤ ꯌꯥꯔꯣꯏꯕ ꯑꯗꯒꯤ ꯑꯗꯨꯝ ꯄꯥꯏꯗꯤ ꯄꯥꯏꯣꯏꯕ
ꯎꯝ
ꯣꯏ ꯍꯟꯗꯛ ꯃꯔꯔ